ꯍꯜꯂꯣ ꯍꯜꯂꯣ ꯇꯔꯕ꯭ꯔꯣ
ꯍꯣꯏꯦ
ꯑꯣ ꯑꯩꯗꯤ ꯅꯪꯅꯤꯕꯒꯨꯝꯕ ꯋꯥꯔꯤ
ꯑꯩ ꯍꯣꯏ ꯑꯩꯁꯨ ꯁꯥꯕꯅꯤ ꯑꯩ ꯅꯪꯕꯗꯣ ꯉꯁꯥꯏ ꯐꯟ ꯇꯧꯋꯦꯕ ꯑꯗꯨꯗ ꯕꯤꯨꯖꯤ ꯕꯤꯨꯖꯤ ꯍꯥꯏꯅ ꯍꯥꯏꯌꯦꯕꯀꯣ
ꯑꯥ ꯍꯣꯏ
ꯑ ꯑꯗꯨꯒꯤ ꯁꯤꯗꯤ ꯃꯇꯝ ꯃꯥꯡꯒꯇꯧ ꯃꯜꯂꯦꯅ ꯃꯤꯕꯨ ꯋꯥꯔꯤ ꯁꯥꯕꯀꯣ
ꯑꯥ ꯑꯗꯨ ꯁꯥꯕ ꯂꯣꯏꯔꯕꯣ
ꯍꯣꯏ ꯑꯗꯨꯗꯣ ꯍꯦꯛ ꯁꯥꯕ ꯂꯣꯏꯔꯒ ꯅꯪꯕꯨ ꯑꯃꯨꯛ ꯀꯣꯜ ꯇꯧꯕꯤ ꯋꯥꯅꯤꯗ
ꯑꯅ ꯃꯥꯏꯖꯅ ꯑꯕꯗꯤꯦ ꯀꯣꯜ ꯇꯧꯕ꯭ꯔꯥ ꯇꯧꯗ꯭ꯔꯣ ꯉꯗꯤ
ꯉꯁꯤ ꯀꯣꯜ ꯇꯧꯗꯦ ꯉꯁꯥꯏ ꯑꯃ ꯑꯃꯅꯦꯛ ꯀꯣꯜ ꯇꯧꯅꯤ ꯑꯣꯐꯂꯥꯏꯟꯗ ꯑꯗꯨꯗꯣ ꯐꯣꯟ ꯁꯨ ꯐꯝ ꯄꯦꯛ ꯇꯧꯗꯕ ꯃꯥꯅ
ꯑꯆꯥ ꯎꯝ
ꯉꯁꯥꯏꯗꯣ ꯅꯪꯒꯤ ꯗꯨꯀꯥꯟꯗ ꯃꯤ ꯂꯥꯛꯑꯦ ꯍꯥꯏꯕ꯭ꯔꯣ
ꯃꯤ ꯐ꯭ꯂꯥꯋꯔ ꯍꯥꯡꯕꯅꯤꯗ ꯐ꯭ꯂꯥꯋꯔ ꯑ ꯂꯤꯂꯤ ꯂꯤꯂꯤꯗꯣ ꯑꯦꯚꯏꯂꯦꯕꯜ ꯑꯣꯏꯕ꯭ꯔꯥ ꯍꯥꯏꯅꯀꯣ
ꯑꯣ
ꯑꯗꯨꯗ ꯑꯣꯏꯒꯦꯅꯤꯗ
ꯑꯣꯗꯔ ꯇꯧꯒꯦ ꯍꯥꯏꯕ꯭ꯔꯣ ꯂꯩꯒꯦ ꯍꯥꯏꯕ꯭ꯔꯣ ꯃꯣꯏꯁꯦ
ꯎꯝ ꯂꯩꯔꯗꯤ ꯃꯣꯏꯗꯣ ꯑꯩꯉꯣꯟꯗ ꯂꯤꯂꯤꯗꯣ ꯑꯦꯕꯥꯏꯂꯦꯕꯜ ꯑꯣꯏꯔꯗꯤ ꯃꯣꯏ ꯂꯥꯛꯀꯦ ꯇꯧꯕ ꯀꯣ
ꯎꯝ
ꯗꯨ ꯌꯦ ꯀꯣꯏꯃꯣꯟ ꯗꯤꯁ ꯋꯤꯗꯤ ꯑꯦꯕꯥꯏꯂꯦꯕꯜ ꯑꯣꯏꯗꯦ ꯍꯥꯏꯅ ꯑꯩꯅ ꯍꯥꯏꯕꯤꯈ꯭ꯔꯦ
ꯑꯣ ꯑꯗꯣ ꯑꯃꯨꯛ ꯍꯟꯈ꯭ꯔꯦ ꯃꯣꯏꯁꯦ
ꯃꯣꯏ ꯂꯥꯛꯇꯦꯍꯦ ꯀꯣꯜ ꯇꯧꯔꯛꯄ ꯋꯥꯅꯤꯍꯦ
ꯑꯣ ꯆ ꯆ ꯆ ꯆ ꯆ ꯑꯩꯗꯤ ꯃꯣꯏ ꯅꯪꯒꯤ ꯗꯨꯀꯥꯟꯗ ꯚꯤꯖꯤꯠ ꯇꯧꯕ ꯃꯥꯜꯂꯅꯦ ꯎ ꯃꯥꯂꯔꯦꯅꯦ
ꯎꯝ ꯅꯠꯇꯦ
ꯑꯣ ꯀꯔꯤꯒꯤ ꯖꯥꯇꯤꯅꯣ ꯃꯣꯏꯅ ꯇꯧꯔꯛꯄꯗꯣ
ꯎꯝ ꯑꯩꯈꯣꯏ ꯑꯁꯤ ꯀ꯭ꯔꯤ ꯍꯥꯏꯁꯤꯔꯥ ꯎꯝ ꯏꯟꯗꯤꯌꯥ ꯏꯟꯗꯤꯌꯥꯟ ꯏꯟꯗꯤꯌꯥꯟ ꯈꯣꯏꯗꯤ ꯂꯤꯂꯤꯒꯨꯝꯕ ꯁꯟꯐ꯭ꯂꯥꯋꯔꯒꯨꯝꯕ ꯄꯥꯝꯃꯦꯕꯀꯣ
ꯎꯝ
ꯑꯣ ꯏꯟꯗꯤꯌꯟ ꯏꯟꯗꯤꯌꯟ ꯃꯥꯂꯦ
ꯏꯟꯚꯦꯟꯕ ꯂꯩꯕ ꯃꯣꯏꯗꯣ
ꯎꯝ
ꯑꯣ ꯀꯔꯤꯒꯤ ꯂꯣꯟ ꯉꯥꯡꯕ꯭ꯔꯣ ꯃꯣꯏꯁꯦ
ꯏꯁ ꯑꯩ ꯍꯤꯟꯗꯤ ꯈꯪꯗꯦꯀꯣ ꯑꯗꯨꯒꯤ
ꯏꯪꯂꯤꯁꯇꯤ ꯌꯥꯝ ꯍꯥꯏꯔꯝꯃꯤꯅꯦ ꯑꯗꯨꯗꯤ ꯅꯪ ꯑꯗꯨꯗꯤ ꯅꯪꯁꯨ
ꯑꯩꯒꯤ ꯅꯠꯇꯦꯗ ꯍꯥꯏꯕꯗꯨꯅꯤꯗ ꯍꯥꯏꯕ ꯅꯠꯇꯦꯗ ꯀꯗꯥꯏꯗꯒꯤ ꯍꯥꯢꯗꯣꯢꯅꯣꯗ
ꯌꯥꯝ ꯌꯥꯝ ꯉꯥꯡꯕ ꯍꯩ ꯍꯩ ꯍꯩꯈ꯭ꯔꯕ ꯃꯥꯜꯂꯦꯅꯦ ꯃꯤ ꯃꯆꯥꯥꯗꯤ
ꯀꯗꯥꯏꯔꯤꯒꯅꯣꯍꯦ ꯀꯗꯥꯢꯗꯒꯤ
ꯌꯥꯏꯅ ꯁ꯭ꯥꯃꯤꯟꯅꯁꯦꯅ ꯃꯤ ꯑꯃ ꯅꯪꯉꯣꯟꯗꯁꯨ ꯑꯩꯁꯨ ꯂꯔꯟ ꯇꯧꯅꯤ ꯅꯪꯁꯨ ꯑꯩꯉꯣꯟꯗ ꯂꯔꯟ ꯇꯧꯒꯅꯤꯀꯣ
ꯈꯣꯏꯗꯤ ꯁꯥꯗꯦ ꯈꯔꯗꯤ ꯍꯥꯏ ꯅꯣꯏ ꯅꯣꯏꯗꯒꯤꯗꯤ ꯍꯦꯟꯒ ꯗꯧꯕ ꯃꯥꯟꯗꯦ
ꯍꯥꯢꯁ ꯀꯗꯥꯏꯗꯒꯤꯅꯣꯍꯦ ꯑꯩꯈꯣꯏꯗꯤ ꯏꯪꯂꯤꯁꯇꯣ ꯏ ꯢꯖꯤ ꯏꯪꯂꯤꯁ ꯄꯥꯏꯕꯅꯦ
ꯍꯥꯏꯕꯗꯤ ꯕꯣꯀꯦꯅꯣ
ꯍꯥꯏꯕꯗꯤ ꯕ꯭ꯔꯣꯀꯦꯟ ꯍꯥꯏꯕꯗꯤ ꯅꯠꯇꯦ ꯑꯗꯨ ꯑꯣꯏꯔꯁꯨ ꯑꯩꯈꯣꯏꯗꯤ ꯏꯪꯂꯤꯁ ꯗꯣ ꯏꯖꯤ ꯏꯪꯂꯤꯁ ꯑꯣꯏꯅ ꯈꯔ ꯄꯥꯏꯌꯦꯕ
ꯑꯣ ꯑꯣ ꯅꯪꯅ ꯍꯥꯏꯅꯤꯡꯁꯦ ꯅꯣꯏꯒꯤ ꯄꯣꯀꯦꯠꯗꯤ ꯌꯥꯝ ꯈꯔ ꯃꯣꯏꯅ ꯃꯣꯏ ꯑꯔꯨꯕ ꯑ ꯁꯤꯖꯤꯟꯅꯗꯦ ꯍꯥꯏꯕꯅꯤꯕ ꯅꯠꯇ꯭ꯔꯣ
ꯑ ꯋꯥꯔꯗ ꯒꯨꯝꯕꯗꯣ ꯗꯤꯐꯤꯀꯜ ꯍꯥꯏꯕꯗꯤ ꯏꯁꯇꯦꯟꯗꯔꯠ ꯏꯪꯂꯤꯁ ꯍꯥꯏꯇꯥꯔꯦꯀꯣ
ꯍꯣꯢ ꯈꯔ ꯐꯣꯔꯃꯦꯜꯗ ꯌꯨꯁ ꯇꯧꯕꯀꯣ
ꯍꯣꯏ ꯑꯗꯨꯒꯨꯝꯕ ꯑꯩꯈꯣꯏꯗꯤ ꯌꯥꯝꯅ ꯌꯨꯁꯇꯧꯗꯦꯗ ꯑꯗꯨꯝ
ꯉꯥꯡꯕꯗꯤ ꯉꯥꯡ ꯉꯥꯡꯕꯗꯤ ꯉꯥꯡꯕꯗꯤ ꯅꯣꯏꯅ ꯍꯦꯟꯒꯧ ꯃꯥꯜꯂꯦꯅꯦ ꯍꯥꯏꯕꯗꯤ
ꯑꯗꯨ ꯌꯥꯝ ꯑꯗꯨꯒꯨꯝꯕ ꯃꯈꯟꯒꯅꯣꯗ ꯍꯥꯏꯗꯦꯗ ꯀꯗꯥꯏꯗꯒꯤꯅꯣꯍꯦ
ꯍꯥꯏꯕꯗꯤ ꯍꯥꯏꯕꯗꯤ ꯅꯣꯏꯗꯤ ꯊ꯭ꯔꯤ ꯌꯔꯁ ꯑꯣꯏꯕ꯭ꯔꯥ ꯐꯣꯔ ꯌꯔꯁ ꯑꯣꯏꯕ꯭ꯔꯥ ꯉꯥꯡꯕꯗꯣ ꯑꯗꯨꯝ ꯅꯟ ꯁꯇꯣꯞꯇ ꯉꯥꯡꯂꯒ ꯂꯩꯕꯅꯤꯕꯀꯣ
ꯑꯥ
ꯑꯩꯈꯣꯏꯗꯤ ꯉꯥꯡꯗꯕꯗꯣ ꯀꯨꯏꯕꯗꯤ ꯀꯨꯏꯔꯦ ꯑꯩ ꯑ ꯑꯁꯥꯝꯗ ꯂꯩꯕ ꯀꯥꯟꯗꯣ ꯈꯔ ꯈꯔꯗꯤ ꯉꯥꯡꯉꯦꯕꯀꯣ
ꯑꯥ
ꯑꯗꯨꯗꯒꯤ ꯁꯤꯗ ꯂꯥꯛꯄ ꯀꯥꯟꯗꯗꯤ ꯉꯥꯡꯕꯗꯣ ꯌꯥꯝ ꯍꯥꯏꯖꯔꯦ ꯌꯥꯝ ꯔꯦꯌꯔ ꯑꯣꯏꯌꯦꯕꯀꯣ
ꯑꯥ
ꯑꯗꯨꯒꯤ ꯅꯤꯗꯥ ꯅꯣꯏꯗꯤ ꯈꯔ ꯅꯣꯏꯒꯤ ꯐꯦꯃꯤꯂꯤꯌꯔꯁꯨ ꯑꯣꯏꯕ ꯑꯗꯨꯒ ꯅꯣꯏꯒꯤ ꯀꯔꯤ ꯀꯔꯥ ꯉꯥꯡꯕꯗꯣ ꯑꯗꯨꯝ
ꯏꯂꯦꯕꯜꯗꯤ ꯂꯩꯔꯝꯅꯤꯅ ꯈꯜꯂꯦ ꯑꯩꯗꯤ
ꯎꯝ ꯍꯣꯏ ꯈꯔ ꯈꯔꯗꯤ ꯑꯗꯨꯝ ꯉꯪ ꯉꯥꯡꯕꯗꯤ ꯉꯥꯡꯅꯩ
ꯎꯝ ꯃꯪꯂꯦꯖꯗꯤ ꯂꯨꯕꯗꯤ ꯂꯨꯌꯦꯅꯀꯣ
ꯀꯩ ꯍꯥꯏꯕ
ꯏꯪꯂꯤꯁꯗꯤ ꯈꯔ ꯂꯨꯕꯗꯤ ꯂꯨꯋꯦꯕ
ꯏꯪꯂꯤꯁꯔꯣ ꯑꯩꯗꯤ ꯏꯪꯂꯤꯁꯗꯤ ꯂꯨꯑꯦ ꯍꯥꯏꯅ ꯈꯟꯗꯦ ꯑꯗꯣ ꯍꯥ.... ꯍꯤꯟꯗꯤꯗꯤ ꯌꯥꯝ ꯂꯨꯒ꯭ꯔꯥꯖꯥꯅꯤꯀꯣ
ꯁꯤꯒꯨꯝꯕꯁꯤ ꯑꯩꯈꯣꯏꯅ ꯍꯧꯖꯤꯛ ꯉꯥꯡꯕ ꯃꯅꯤꯄꯨꯔꯤꯒꯨꯝꯕ ꯍꯥꯏꯔꯣ ꯑꯗꯨꯗꯤ ꯂꯥꯏ ꯉꯥꯡꯕꯗꯣ ꯌꯥꯝ ꯂꯥꯛꯑꯦꯕ ꯌꯥꯝ ꯅꯁꯤ
ꯂꯩꯅꯤꯡꯉꯥꯏ ꯃꯇꯝ ꯌꯥꯝ ꯐꯪꯗꯦꯕ ꯏꯪꯂꯤꯁꯇꯤ ꯈꯔ ꯂꯨ ꯇꯧꯃꯜꯂꯦꯅꯦ
ꯎꯝ
ꯍꯣꯏꯍꯦ ꯅꯪ ꯅ ꯍꯥꯏꯕꯒꯨꯝ ꯍꯟꯖꯤꯗꯤ ꯈꯔ ꯂꯨꯑꯦ
ꯎꯝ ꯏꯟꯗꯤꯗꯤ ꯂꯨꯋꯦ ꯍꯥꯏ
ꯍꯤꯟꯗꯤꯗꯤ ꯁꯨꯃꯥꯏꯅ ꯉꯥꯡꯒꯗꯕꯗꯤ ꯌꯥꯝ ꯂꯨꯗꯧ ꯃꯥꯜꯂꯦ ꯃꯇꯝ ꯌꯥꯝ ꯆꯥꯡꯒꯗꯧ ꯃꯥꯜꯂꯦ
ꯍꯣꯏ
ꯆꯥꯛ ꯆꯥꯕ ꯍꯧꯔꯕꯣ ꯅꯪ
ꯆꯥꯛ ꯆꯥꯗ꯭ꯔꯤꯗ
ꯄꯨꯡ ꯀꯌꯥ ꯒꯨꯝꯕꯗ ꯆꯥꯅꯤ
ꯋꯥꯟ ꯊꯥꯔꯇꯤ ꯑꯅꯤ ꯑꯗꯨ ꯑꯣꯏ ꯂꯝꯗ
ꯑꯗꯨꯗꯤ ꯈꯔ ꯋꯥꯠꯂꯤꯌꯦꯅꯦ
ꯑꯣ ꯈꯔ ꯋꯥꯠꯂꯤꯌꯦ
ꯑꯩꯈꯣꯏ ꯑꯩ ꯅꯍꯥꯟꯁꯤ ꯑꯩꯈꯣꯏ ꯁꯤ ꯁꯤ ꯁꯤꯗ ꯀꯣꯆꯤꯡ ꯌꯧꯕꯗꯣ
ꯑꯥ
ꯑꯩꯈꯣꯏꯒꯤ ꯑꯣꯖꯥ ꯒ꯭ꯔꯥꯃꯔꯗꯨ ꯅꯨꯄꯤꯅꯤꯕ ꯃꯤꯁꯅꯤꯕ
ꯑꯥ
ꯑꯗꯨ ꯅꯨꯄꯤꯗꯤ ꯑꯗꯨ ꯅꯨꯄꯤꯗꯤ ꯏꯪꯂꯤꯁ ꯉꯥꯡꯕꯨꯗꯤ ꯍꯩꯗꯤ ꯍꯩꯅꯦ
ꯑꯥ
ꯏꯪꯂꯤꯁꯇꯨ ꯒ꯭ꯔꯦꯖꯨꯑꯌꯦꯁꯟꯁꯨ ꯒ꯭ꯔꯦꯖꯨꯑꯌꯦꯁꯟꯗꯨ ꯃꯄꯥꯟꯗ ꯇꯧꯕ ꯑꯗꯨꯒ ꯃꯥꯁꯇꯔꯁꯨꯀꯣ ꯃꯄꯥꯟꯗ ꯇꯧꯕ ꯀꯣ
ꯑꯥ
ꯑꯗꯨꯗꯤ ꯃꯥꯗꯤ ꯍꯧꯖꯤꯛ ꯔꯤꯁꯔꯁ ꯇꯧꯔꯒ ꯂꯩꯕꯅꯦꯕꯀꯣ ꯗꯥꯛꯇꯔꯦꯠ ꯒꯤ ꯗꯤꯒ꯭ꯔꯤ ꯐꯪꯅꯤꯡꯉꯥꯏ
ꯑꯥ
ꯑꯗꯨꯒꯨꯝꯕ ꯃꯤꯅ ꯑꯩꯈꯣꯏꯒꯤ ꯑꯩꯈꯣꯏꯒꯤ ꯑꯣꯖꯥ ꯑꯣꯏꯕꯒꯤ ꯋꯥꯅꯤꯅ
ꯑꯣ
ꯑꯗꯨꯒ ꯔꯤꯖꯅꯤꯡꯁꯨ ꯃꯦꯗꯥꯝ ꯑꯣꯏꯕꯅꯤꯕ ꯃꯈꯣꯏꯒꯤꯗꯣ
ꯔꯤꯖꯅꯤꯡꯗꯣ ꯀꯔꯤ ꯇꯥꯛꯄ꯭ꯔꯣꯀꯣ ꯅꯣꯏꯕꯨꯗꯣ ꯍꯥꯏꯗꯤ ꯔꯤꯖꯅꯤꯡ ꯔꯤꯖꯅꯤꯡ ꯕꯨꯛ ꯔꯤꯖꯅꯤꯡ ꯕꯨꯛ ꯍꯥꯏꯕꯗꯨꯗꯤ ꯑꯗꯨꯝ ꯇꯥꯏꯌꯦꯕꯀꯣ
ꯑꯥ
ꯑꯗꯨ ꯀꯔꯤ ꯇꯥꯛꯄ꯭ꯔꯣ ꯑꯗꯨꯗ ꯀꯔꯝꯕ ꯏꯁꯇꯣꯔꯤ ꯇꯥꯛꯄ꯭ꯔꯣ ꯅꯠꯇ꯭ꯔꯣ ꯀꯔꯝꯕ ꯇꯥꯛꯏꯅꯣ ꯑꯗꯨꯗ ꯀꯔꯤ ꯌꯧꯕ꯭ꯔꯈꯣꯏꯗꯤ ꯍꯤꯁꯇ꯭ꯔꯤ ꯃꯦꯠꯁ ꯍꯥꯔꯗꯤ ꯀꯥꯜꯀꯨꯂꯦꯁꯟ ꯌꯧꯔꯦ ꯀꯣ ꯑꯗꯨꯃꯥꯏꯅ ꯀꯔꯤ ꯇꯥꯛꯄ꯭ꯔꯣ ꯔꯤꯖꯅꯤꯡꯗ
ꯑꯗꯨꯗꯤ ꯐꯥꯔꯁꯇꯣ ꯍꯟꯅ ꯍꯥꯏꯕꯗꯣ ꯑꯗꯨꯒꯤ ꯁꯞꯖꯦꯛꯒꯤ ꯃꯤꯅꯤꯡꯗꯣ ꯈꯪꯗꯧꯕ ꯔꯤꯖꯅꯤꯡ ꯍꯥꯏꯔꯗꯤ ꯃꯤꯅꯤꯡꯗꯣ ꯈꯪꯗ꯭ꯔꯣ ꯔꯤꯖ ꯔꯤꯖꯅꯤꯡ ꯍꯥꯏꯔꯗꯤ ꯑꯗꯨꯒꯤ ꯑꯗꯨꯗ ꯂꯣꯏꯅ ꯃꯥꯏ ꯌꯧꯔꯦ ꯔꯤꯖꯅꯤꯡ ꯍꯥꯏꯗꯤ ꯔꯤꯖꯅꯤꯡ ꯍꯥꯏꯕꯗꯤ ꯊꯤꯡꯀꯤꯡ ꯍꯥꯏ ꯇꯥꯔꯦꯕꯀꯣ ꯋꯥꯈꯜ ꯋꯥꯈꯜ ꯋꯥꯈꯜ ꯈꯟꯕꯀꯣ ꯋꯥꯈꯜ ꯈꯟꯕꯒꯤ ꯁꯕꯖꯦꯛ ꯑꯃꯅꯦꯕ
ꯑꯗꯨ ꯀꯔꯝ ꯈꯟꯗꯣꯏꯅꯣ ꯍꯥꯏꯕꯅꯦ
ꯑꯗꯣ ꯁꯤ ꯔꯣꯗ ꯍꯥꯏꯔꯗꯤ ꯚꯤꯍꯤꯒꯜ ꯍꯥꯏꯕ ꯌꯥꯕꯀꯣ
ꯑꯥ
ꯃꯣꯏ ꯑꯅꯤꯗꯨ ꯔꯤꯂꯦꯁꯟ ꯅꯦꯕ ꯑꯗꯨ ꯏꯁꯀꯥꯏ ꯍꯥꯏꯔꯗꯤ ꯁꯦꯂꯦꯛ ꯀꯣꯇꯦꯞ ꯀꯨꯝꯕ ꯌꯥꯏꯑꯕꯀꯣ꯫
ꯑꯥ꯫
ꯑꯗꯨꯒꯨꯝꯕ ꯔꯤꯂꯦꯁꯟꯅꯤꯕ ꯑꯗꯨꯒ ꯑꯗꯨꯒꯨꯝꯕ ꯔꯤꯂꯦꯁꯟ ꯑꯗꯨꯒ ꯐꯦꯃꯤꯂꯤꯒꯤ ꯔꯤꯂꯦꯁꯟꯒꯨꯝꯕ ꯑꯩꯒꯤ ꯀꯥꯖꯤꯟꯅꯦ ꯁꯤꯁꯇꯔ ꯌꯨꯅꯣꯅꯦ ꯕ꯭ꯂꯠ ꯔꯤꯗꯦꯛꯁꯟ ꯍꯥꯏꯕ ꯇꯥꯔꯦ꯫
ꯑꯥ꯫
ꯑꯗꯨꯒ ꯑꯗꯨꯒꯨꯝꯕꯁꯨ ꯌꯥꯋꯦꯕ ꯕ꯭ꯂꯠ ꯔꯤꯂꯦꯁꯟ ꯍꯥꯏꯕꯗꯤ꯫ ꯅꯪꯒꯤ꯫ ꯅꯪꯒꯤ ꯕ꯭ꯔꯥꯗꯔꯒꯤ ꯕ꯭ꯔꯥꯗꯔꯒꯤ ꯃꯆꯥꯅꯨꯄꯥꯕꯨꯗꯣ꯫ ꯀꯃꯥꯏ ꯍꯥꯏꯅꯤ ꯀꯣ꯫
ꯎꯝ꯫
ꯍꯥꯏꯕꯗꯤ ꯅꯪꯒꯤ ꯅꯪꯒꯤ ꯐꯥꯗꯔꯒꯤ ꯕ꯭ꯔꯥꯗꯔꯒꯤ ꯁꯥꯟꯗꯣ꯫
ꯎꯝ꯫
ꯅꯪ ꯀꯃꯥꯏꯅ ꯍꯥꯏꯅꯤ ꯑꯗꯨꯒꯨꯝꯕꯁꯨ ꯌꯧꯔꯤꯕ ꯕ꯭ꯂꯠ ꯔꯤꯂꯦꯁꯟꯒꯤꯀꯣ꯫
ꯑꯥꯎ꯫
ꯑꯗꯣ ꯅꯪ ꯅꯪꯅ ꯁꯤꯒꯨꯝꯕ ꯐꯔꯥꯃꯁꯤꯁ ꯁꯤꯁꯇꯔ ꯏꯟꯂꯣꯅꯦ ꯗꯥꯇꯔ ꯏꯅꯂꯣꯅꯦ ꯐꯥꯗꯔ ꯏꯟꯂꯣꯅꯦ꯫ ꯑꯗꯨꯒꯨꯝꯕꯁꯨ ꯌꯥꯝ ꯂꯩꯌꯦꯕ ꯑꯗꯨꯒꯨꯝꯕꯗ ꯌꯧꯋꯦꯕ ꯔꯤꯖꯅꯤꯡꯁꯨ꯫
ꯑꯗꯨꯒꯨꯝꯕ ꯑꯗꯨꯝ ꯅꯣꯏꯕꯨ ꯇꯥꯛꯄ꯭ꯔꯣ꯫
ꯍꯣꯏ ꯑꯗꯨꯒ ꯕ꯭ꯂꯠ ꯑꯗꯨꯒ ꯗꯥꯏꯔꯦꯛꯁꯟ ꯈꯨꯝꯕ ꯑꯗꯣ
ꯀꯔꯝꯕ ꯗꯥꯏꯔꯦꯛꯁꯟꯅꯣ꯫
ꯗꯥꯏꯔꯦꯛꯁ ꯍꯥꯏꯕꯤꯗꯛꯑꯣ ꯁꯤꯗ ꯅꯣꯔꯠ ꯑꯣꯏꯔꯦ ꯁꯤꯅ ꯋꯦꯛ ꯑꯣꯏꯔꯦ ꯔꯥꯏꯠ ꯑꯣꯏꯔꯗꯤ ꯁꯤꯗ ꯁꯄꯣꯁ ꯂꯗ ꯐꯥꯏꯚ ꯀꯤꯂꯣꯃꯤꯇꯔ ꯅꯥꯊꯣꯛꯑꯦ ꯑꯗꯨꯒ ꯂꯦꯠ ꯔꯨꯝ ꯂꯦꯠ ꯔꯨꯝꯗ ꯑꯃꯨꯛ ꯐꯥꯏꯠ ꯐꯥꯏꯚ ꯀꯤꯂꯣꯃꯤꯇꯔ ꯊꯣꯛꯑꯦ ꯑꯗꯨꯒ ꯔꯥꯏꯠ ꯂꯣꯝꯗ ꯁꯨꯃꯥꯏꯅ ꯁꯨꯃꯥꯏꯅ ꯇꯧꯔꯒꯀꯣ꯫
ꯑꯥ꯫
ꯋꯥꯈꯟꯅꯤꯗ ꯑꯗꯨꯒ ꯃꯥ ꯍꯧꯖꯤꯛ ꯀꯔꯤꯒꯤ ꯗꯥꯏꯔꯦꯛꯁꯟꯗ ꯂꯩꯕ꯭ꯔꯣ ꯑꯗꯨꯒꯨꯝꯕꯁꯨ ꯍꯪꯉꯛꯑꯦ꯫
ꯑ꯫ ꯑꯩꯗꯤ ꯔꯤꯖꯅꯤꯡ ꯔꯤꯖꯅꯤꯡ ꯍꯥꯏꯕꯗꯣ ꯃꯤ ꯌꯥꯝ ꯍꯥꯏꯕꯗꯣ ꯇꯥꯏꯌꯦꯕ ꯑꯗꯨ ꯀꯔꯤꯔꯀꯣ꯫ ꯔꯤꯖꯅꯤꯡ ꯍꯥꯏꯕꯗꯤ ꯍꯥꯏꯗꯤ ꯑꯗꯨꯝ ꯃꯤꯅ ꯋꯥ ꯉꯥꯡ ꯄꯤꯔꯒ ꯑꯩꯈꯣꯏꯅ ꯂꯤꯁꯤꯟ ꯇꯧꯕꯗꯣ꯫ ꯑꯩꯈꯣꯏꯒꯤ ꯂꯤꯁꯟ ꯀꯦꯄꯥꯁꯤꯇꯤ ꯑꯗꯨꯒꯨꯝꯕ ꯇꯥꯛꯄ꯭ꯔꯥ ꯍꯥꯏꯅ ꯑꯩꯗꯤ ꯈꯜꯂꯤꯅꯦ꯫
ꯅꯠꯇꯦ ꯔꯤꯖꯅꯤꯡꯅꯦ ꯃꯣꯏꯗꯣ ꯃꯣꯏꯗꯣ ꯑꯩꯈꯣꯏꯕꯨ ꯄ꯭ꯔꯣꯕ꯭ꯂꯦꯝ ꯁꯣꯜꯕ ꯇꯧꯅꯤꯡꯉꯥꯏ ꯑꯃ ꯄꯤꯒꯅꯦꯕꯀꯣ꯫
ꯑꯆꯥ ꯑ
ꯍꯧ ꯑꯩꯈꯣꯏꯅ ꯋꯥꯈꯟꯗꯣ ꯋꯥꯈꯜ ꯈꯜꯂꯒ ꯑꯩꯈꯣꯏꯅ ꯑꯗꯨꯒꯤ ꯄ꯭ꯔꯣꯕ꯭ꯂꯦꯝꯗꯣ ꯁꯣꯛ ꯇꯧꯒꯗꯧꯕꯅꯦ꯫
ꯑꯠꯆꯥ ꯑꯗꯨꯒꯨꯝꯕꯔꯣ꯫
ꯋꯥꯈꯟꯅꯤ ꯔꯤꯖꯤꯅꯤꯡ ꯍꯥꯏꯕꯗꯤ ꯊꯤꯡꯀꯤꯡ ꯍꯥꯏꯕ ꯇꯥꯔꯦ ꯑꯗꯨꯅꯤꯗ꯫ ꯑꯗꯨꯒꯤ ꯆꯠꯂꯤꯅꯤꯗ ꯑꯗꯨ ꯃꯣꯏꯅ ꯑꯦꯖꯥꯝꯗ ꯃꯣꯏꯅ ꯌꯦꯡꯕꯗꯣ ꯅꯪꯒꯤ ꯊꯤꯡꯒꯤꯡ ꯀꯦꯄꯥꯁꯤꯇꯤꯗꯣ꯫
ꯎꯝ꯫
ꯀꯌꯥꯃꯨꯛ ꯋꯥꯡꯕ꯭ꯔꯣ ꯍꯥꯅ ꯌꯦꯡꯕ ꯋꯥꯅꯤꯗ꯫
ꯑꯣ ꯑꯁ ꯑꯗꯨꯗꯤ ꯌꯥꯝ ꯏꯝꯄꯣꯔꯇꯦꯟ ꯑꯣꯏ
ꯑꯁ ꯌꯥꯝ ꯌꯥꯝ ꯌꯥꯝ ꯑꯔꯨꯕ ꯁꯕꯖꯦꯛꯅꯤ꯫
ꯑꯗꯨꯗꯤ ꯌꯥꯝꯅ ꯃꯤ ꯂꯣꯏꯅ ꯃꯥ ꯗꯔꯀꯥꯔ ꯂꯩꯌꯦꯅ꯫
ꯍꯣꯏ ꯑꯗꯨꯝꯕ ꯃꯥ ꯊꯤꯡꯀꯤꯡ ꯀꯦꯄꯥꯁꯤꯇꯤꯗꯨ ꯋꯥꯡꯗ꯭ꯔꯗꯤ ꯑꯗꯨ ꯁꯠ ꯁꯠ ꯁꯠꯖꯔ ꯈꯨꯝꯃꯨꯗꯕ ꯃꯤꯅꯤꯠ ꯑꯗꯨꯗꯣ ꯃꯣꯏꯅ ꯑꯗꯨꯒꯨꯝꯕ ꯅꯪꯒꯤꯗꯣ ꯁꯣꯞ ꯇꯧꯔꯣꯅ ꯑꯃ ꯄꯤꯅꯦꯕ ꯑꯗꯨꯗ ꯐꯥꯏꯚ ꯁꯦꯀꯦꯟ ꯁꯤꯛꯁ ꯁꯦꯀꯦꯟ ꯑꯅ ꯁꯣꯞ ꯇꯧꯕ ꯉꯝꯗ꯭ꯔꯗꯤ ꯅꯪꯒꯤ ꯊꯤꯡꯀꯤꯡ ꯀꯦꯄꯥꯁꯤꯇꯤꯗꯣ ꯑꯗꯨꯗꯣ ꯌꯥꯝ ꯅꯦꯝꯃꯦ ꯍꯥꯏꯅ ꯂꯧꯅꯦꯕꯀꯣ꯫
ꯑꯠꯆꯥ
ꯅꯪꯒꯤ ꯅꯪꯒꯤ ꯅꯪꯒꯤ ꯕ꯭ꯔꯦꯟꯗꯣ ꯁꯥꯔꯞ ꯑꯣꯏꯗ꯭ꯔꯤꯌꯦ꯫ ꯃꯥꯒ ꯑꯣꯏꯗꯤ ꯑꯗꯨꯃꯥꯏꯅ ꯂꯧꯎꯒꯅꯤꯕ꯫
ꯑꯆꯥ ꯑꯗꯨ ꯅꯣꯏꯗꯤ ꯇꯦꯁꯀꯨꯝꯕ ꯇꯧꯕ ꯀꯥꯟꯅꯗ ꯀꯃꯥꯏꯟꯇ ꯇꯧꯕ꯭ꯔꯣ꯫
ꯑꯗꯨꯗ